ꯇꯥꯕ꯭ꯔꯣ ꯍꯣꯏ ꯈꯔ ꯈꯔ ꯇꯥꯔꯦ ꯑꯁ
ꯅꯪꯒꯤ ꯈꯣꯟꯗꯣ ꯌꯥꯝꯅ
ꯍꯥꯏꯒꯤꯔꯦ ꯁꯦꯡꯗꯕ꯭ꯔꯥ ꯎꯝ ꯌꯥꯝꯅ ꯁꯦꯡꯗꯕ꯭ꯔꯥ ꯍꯥꯏꯕ ꯑꯩ ꯈꯣꯟꯖꯦꯜꯗꯣ ꯌꯥꯝꯅ ꯁꯦꯡꯗꯕ꯭ꯔꯥ ꯍꯥꯏꯕ ꯑꯩ ꯈꯣꯟꯖꯦꯜꯗꯣ ꯏꯁ
ꯁꯦꯡꯉꯦꯕ
ꯍ ꯀꯔꯤ ꯃꯊꯦꯜ ꯆꯥꯔꯕꯣ ꯉꯁꯤꯗꯤ
ꯉꯁꯤꯗꯤ ꯉꯥ ꯆꯥꯏ
ꯏꯁ ꯍꯥꯎꯋꯦꯍꯦ ꯑꯩꯁꯨ ꯆꯥꯅꯤꯡꯉꯦꯍꯦ ꯀꯅꯥꯅ ꯊꯣꯡꯕꯅꯣ
ꯏꯇꯩꯃꯅ ꯊꯣꯡꯕꯅꯤꯗ ꯎꯝ
ꯏꯁ ꯂꯧ ꯂꯣꯏꯕꯒꯤ ꯑꯣꯏꯔꯝꯃꯅꯤꯅꯦ ꯑꯗꯨꯗꯤ
ꯂꯧ ꯂꯣꯏꯗ꯭ꯔꯤꯌꯦ ꯑꯩꯈꯣꯏꯗꯤ ꯃꯣꯏꯗꯤ ꯂꯣꯏꯔꯦ
ꯅꯣꯏ ꯍꯌꯦꯡ ꯂꯣꯏꯁꯤꯜꯂꯗꯣꯏꯔꯣ
ꯍꯌꯦꯡ ꯂꯣꯏꯔꯅꯤ ꯅꯣꯏꯁꯨ
ꯍꯥꯌꯦꯡ ꯂꯣꯏꯔꯅꯤ ꯍꯥꯏꯕ
ꯎꯝ
ꯑꯁꯦꯡꯕ꯭ꯔꯣ ꯑꯩꯈꯣꯏꯁꯨ ꯍꯌꯦꯡ ꯂꯣꯏꯔꯅꯤ ꯅꯣꯏ ꯑꯌꯨꯛꯇ ꯂꯣꯏꯁꯟꯗꯣꯏꯔꯣ ꯄꯨꯡ ꯀꯌꯥꯗ ꯂꯣꯏꯁꯤꯟꯗꯣꯏꯅꯣ
ꯊꯦꯡꯅ ꯂꯣꯏꯒꯅꯤꯗ
ꯑꯣ
ꯉꯟꯅꯥ ꯂꯣꯏ
ꯉꯟꯅ ꯂꯣꯏꯅꯕ ꯇꯧꯑꯣ ꯍꯥꯏꯌꯣ ꯑꯩꯈꯣꯏꯁꯨ ꯉꯟꯅ ꯂꯣꯏꯅꯕ ꯇꯧꯒꯦ ꯅꯥꯄꯤꯒꯗꯣ ꯁꯦꯡꯗꯣꯛꯑꯒ ꯍꯥ
ꯅꯣꯏ ꯑꯃꯨꯛ ꯈꯣꯏꯒꯗ꯭ꯔꯥ
ꯈꯣꯏꯔꯔꯣꯏꯗ ꯑꯃꯨꯛ ꯍꯟꯅ
ꯎꯝ
ꯑꯃꯨꯛ ꯍꯟꯅ ꯈꯣꯏꯔꯔꯣꯏ ꯑꯩꯈꯣꯏꯗꯣ
ꯅꯪ ꯅꯪ ꯂꯣꯟꯗꯤ ꯈ‌ꯣꯏꯕ꯭ꯔꯥ
ꯑꯩꯔꯣ
ꯎꯝ
ꯑꯩ ꯈꯣꯏꯗ‌ꯦ
ꯑꯦꯁ ꯑꯗꯨꯗꯤ ꯃꯌꯥꯝꯕ ꯈꯛꯇꯪ ꯈꯣꯏꯕ
ꯏꯌꯥꯝꯕꯒ ꯁꯤ ꯏꯅꯥꯎꯄꯥꯒ ꯈ‌ꯣꯏꯌꯦ
ꯑꯩꯁꯨꯅꯦ ꯂꯧ ꯆꯠꯂꯤ ꯍꯥꯏꯕꯅꯤ ꯁꯨꯝ ꯇꯥꯕ ꯐꯥꯟꯅꯕꯗ ꯉꯁꯤ ꯐꯩꯗꯣꯝ ꯑꯍꯨꯝ ꯈꯣꯏꯌꯦ ꯅꯍꯥꯟ ꯐꯩꯗꯣꯝ ꯑꯅꯤ ꯑꯆꯧꯕ ꯈꯣꯏꯌꯦ ꯂꯣꯏꯔ‌ꯦ ꯁꯤꯅ ꯀꯨꯝꯁꯤꯒꯤ
ꯁꯤꯅ ꯁꯨꯝ ꯈꯔ ꯈꯔꯛ ꯈꯣꯏꯒꯗꯕꯅꯤꯍꯦ
ꯈꯣꯏꯍꯟꯗꯕꯗꯨꯕꯨ
ꯆꯨꯝꯗ꯭ꯔ‌ꯣ ꯈꯔ ꯈꯔꯛ ꯈꯣꯏꯍꯟꯒꯗꯕꯅꯤꯍ‌ꯦ ꯅꯪꯁꯨ ꯑꯗꯨꯗꯤ ꯌꯥꯔꯣꯏ
ꯈꯣꯏ ꯍꯟꯗꯕꯒꯤꯅꯤꯅꯦ ꯑꯗꯨꯝ
ꯎꯝ ꯅꯍꯥꯟꯗꯩ ꯏꯅꯥꯎꯄꯥ ꯈꯛꯇꯪ ꯈꯣꯏꯕꯅꯦ ꯇꯪꯈꯥꯏ ꯈꯛꯇꯪ ꯈ‌ꯣꯏ ꯈꯣꯏꯔꯝꯃꯒ ꯏꯌꯥꯝꯕꯗ ꯀꯩꯅꯣ ꯐꯧ ꯍꯨꯟꯕ ꯆꯠꯈꯤꯕ ꯑꯗꯨꯒꯤ ꯃꯇꯣꯝꯇ ꯈꯣꯏꯕꯅꯦ
ꯑꯁ ꯏꯟꯖꯤꯟ ꯄꯥꯏꯞ ꯌꯥꯗꯦ ꯑꯩꯈꯣꯏꯗꯣ ꯍꯣꯏ ꯍꯌꯦꯡꯗꯣ ꯈꯔ ꯈꯣꯏ ꯈꯣꯏꯗꯧ ꯃꯥꯜꯂꯦ
ꯑꯣ
ꯑꯥ ꯈꯣꯏꯗ꯭ꯔꯗꯤ ꯌꯥꯔ‌ꯣꯏꯅꯦ ꯍꯨꯟꯕ
ꯀꯩꯗꯧꯕ ꯒꯤ ꯄꯤ ꯊꯥꯥꯏꯌ‌ꯦꯀ‌ꯣ
ꯑꯩꯈꯣꯏꯔ‌ꯣ
ꯎꯝ
ꯎꯝ ꯑꯩꯈꯣꯏ ꯑꯅꯤ ꯑꯍꯨꯝ
ꯃꯔꯤꯅꯤꯍ‌ꯦ
ꯐꯣꯔꯁꯟ ꯑꯃ ꯈ‌ꯣꯏꯔꯤꯗꯨꯗꯤ ꯇꯥꯕ꯭ꯔꯥ
ꯅꯠꯇꯦ ꯐ‌ꯣꯔꯁꯟ ꯑꯅꯤꯔꯛ ꯈꯣꯏꯌ‌ꯦꯅꯥ ꯅꯣꯏꯗꯣ
ꯐꯣꯔꯁꯟ ꯑꯅꯤꯔꯛ ꯈꯣꯏꯔꯦ ꯎꯝ
ꯑꯟ ꯑꯗꯨꯒ ꯀꯕꯨꯇꯥ ꯑꯅꯤꯔꯛ ꯈꯣꯏꯔꯦꯅ
ꯑꯃ ꯍꯌꯦꯡ ꯑꯃꯨꯛ ꯎꯝ ꯍꯌꯦꯡ ꯑꯃꯨꯛ ꯈ‌ꯣꯏꯔꯗꯤ ꯑꯅꯤ ꯑꯅꯤ ꯈ‌ꯣꯏꯔꯅꯤ
ꯑꯁ ꯑꯗꯨꯅꯦꯕ
ꯇꯜꯂ‌ꯦꯅ‌ꯦ ꯂꯧ ꯈ‌ꯣꯏꯕꯁꯨ
ꯍꯥꯏꯗꯤ ꯂꯧꯁꯨ ꯈꯔ ꯂꯧꯁꯨ ꯈꯔ ꯀꯩꯅꯣ ꯇꯧꯔꯗꯤ ꯐꯗꯕ ꯏꯁꯤꯡ ꯅꯨꯡꯉꯥꯏꯔꯗꯤꯀꯣ
ꯎꯝ ꯏ ꯅꯨꯡꯉꯥꯏꯌ‌ꯦꯍ‌ꯦ ꯉꯔꯥꯡ ꯉꯔꯥꯡꯗꯣ ꯅꯣꯏ ꯂꯧ ꯑꯃꯨꯛ ꯍꯨꯟꯕ ꯃꯥꯜꯂꯦꯀꯣ
ꯉꯔꯥꯡ ꯐꯩꯗꯣꯝ ꯑꯅꯤꯈꯛꯇꯪ ꯍꯨꯜꯂꯦ ꯑꯗꯨꯒ ꯉꯁꯤ ꯐꯩꯗꯣꯝ ꯇꯔꯦꯠ ꯍꯨꯜꯂꯦ ꯍꯌꯦꯡ ꯐꯩꯗꯣꯝ ꯃꯔꯤ
ꯑꯗꯨ ꯃꯊꯛꯀꯤ ꯃꯊꯛ ꯃꯊꯛꯀꯤꯗꯨ ꯑꯣꯏꯕ꯭ꯔꯥ
ꯎꯝ ꯃꯈꯥꯒꯤꯗꯤ ꯑꯥ ꯅꯍꯥꯟ ꯂꯣꯏꯈꯔ‌ꯦ ꯗꯨꯗꯤ
ꯑꯣ ꯑꯗꯨꯅꯦꯕ
ꯑꯁ ꯑꯩ ꯑꯁ ꯑꯩꯒꯤ ꯐꯥꯏꯒꯟꯁꯤꯗꯣ ꯊꯥ ꯑꯃꯗ ꯊꯥꯗꯦꯑꯅꯤꯔꯛ ꯈꯣꯏ ꯔꯝ ꯅꯤꯅꯦ
ꯑꯩꯈꯣꯏꯁꯨ ꯑꯗꯨꯃꯥꯏꯅ ꯇꯧꯋꯦ ꯑꯗꯨꯒ ꯑꯩ ꯍꯥꯏꯗꯤ ꯀꯕꯨꯇꯥ ꯆꯪ ꯃꯔꯤ ꯑꯍꯨꯝ ꯑꯅꯤꯔꯛ ꯑꯅꯤ ꯅꯠꯇ꯭ꯔꯣ ꯀꯕꯨꯇꯥ ꯆꯪꯕꯗꯣ ꯐꯣꯔꯁꯟ ꯑꯅꯤ ꯑꯅꯤꯔꯛ
ꯎꯝ
ꯑꯩꯈꯣꯏꯗꯤ ꯑꯍꯨꯝ ꯈꯛꯇꯪꯅꯤꯍꯦ
ꯑꯗꯨ ꯅꯣꯏ ꯀꯩꯅꯣ ꯇꯧꯕ꯭ꯔꯥ ꯈꯣꯏꯕ ꯀꯥꯟꯗ ꯂꯪꯒꯣꯜꯗꯣ ꯈꯔ ꯊꯥꯗꯔꯒ ꯈꯣꯏꯔꯝꯅꯤꯅ ꯂꯥꯪꯒꯣꯟ ꯈꯔ ꯍꯦꯜꯂꯝꯅꯦꯕ ꯀꯕꯨꯇꯥ ꯈꯔ ꯈꯣꯏꯔꯁꯨ
ꯍꯟꯗꯛꯇꯤ ꯌꯥꯗ꯭ꯔꯦꯗ
ꯎꯝ
ꯐꯣꯔꯁꯟꯅ ꯈꯣꯏꯗꯕꯅꯤꯅ ꯎꯄꯥꯏ ꯂꯩꯇ꯭ꯔꯦ ꯍꯟꯗꯛꯀꯤꯗꯤ
ꯎꯝ ꯍꯣꯏ ꯀꯩꯅꯣ ꯇꯧꯕꯅꯦ ꯐꯣꯔꯁꯟ ꯈꯣꯏꯕꯤꯔꯒ ꯏꯁꯤꯡ ꯄꯨꯝꯍꯜꯂꯒ ꯑꯃꯨꯛ ꯇꯞꯅ ꯈꯣꯏꯕ
ꯎꯝ ꯎꯝ
ꯑꯗꯨꯃꯥꯏꯅ ꯇꯧꯗꯨꯅꯗꯤ ꯂꯩꯍꯥꯎ ꯐꯕꯅꯦꯕꯀꯣ
ꯎꯝ
ꯈꯨꯗꯛ ꯈꯨꯗꯛꯇ ꯑꯩꯈꯣꯏ ꯑꯗꯨꯗꯤ ꯂꯩꯍꯥꯎ ꯋꯥꯠꯂꯦꯕ
ꯎꯝ ꯎꯝ ꯉꯁꯤ ꯑꯩ ꯉꯁꯤꯁꯦ ꯇꯥꯡ ꯀꯌꯥꯔꯣ ꯉꯁꯤꯁꯦ ꯇꯥꯡ ꯇꯔꯥ ꯇꯔꯨꯛꯅꯤꯀꯣ ꯇꯔꯥꯇꯔ ꯇꯔꯨꯛ ꯇꯔꯥ ꯇꯔꯦꯠ ꯇꯔꯥꯅꯤꯄꯥꯜ ꯅꯣꯡꯃꯥꯏꯖꯤꯡ ꯅꯣꯡꯃꯥꯏꯖꯤꯡ ꯆꯇꯦꯠ ꯀꯨꯟ ꯇꯥꯏꯌꯦꯀꯣ ꯑꯗꯨꯒ ꯅꯤꯡꯅꯤꯊꯧ ꯀꯁ ꯗꯦꯠ ꯇꯥꯡ
ꯉꯁꯤꯁꯦ ꯏꯔꯥꯏ ꯅꯠꯇ꯭ꯔꯣꯅꯦ
ꯑꯣ ꯃꯥꯅꯦꯅꯦ ꯆꯨꯝꯃꯤꯅꯦ ꯑꯩ ꯉꯁꯤꯗꯤ ꯁꯒꯣꯜ ꯁꯦꯠꯅꯩ ꯉꯁꯤ ꯁꯒꯣꯜ ꯉꯁꯤ ꯁꯒꯣꯜ ꯁꯦꯠꯟꯅꯩ
ꯎꯝ ꯇꯔꯥꯃꯥꯄꯜ ꯅꯣꯡꯃꯥꯏꯖꯤꯡ ꯇꯥꯕ
ꯍꯝ ꯑꯁ ꯑꯁ ꯂꯧ ꯆꯠꯂꯨꯕꯗꯣ
ꯎꯝ ꯎꯝ
ꯑꯁꯤ ꯈꯨꯠꯀꯁꯦ ꯂꯩ ꯂꯩꯈꯣꯝ ꯃꯅꯝ ꯈꯛꯇꯪ ꯑꯣꯏꯔꯤꯅꯤ ꯌꯥꯗ꯭ꯔꯦꯅꯦ ꯈꯨꯠꯀꯁꯤ ꯃꯅꯝ ꯀꯟꯅ ꯎꯝ ꯃꯅꯝ ꯀꯟꯅ ꯆꯦꯟꯕꯅꯦ ꯇꯨꯝꯃꯀꯥꯟꯗ ꯑꯗꯨꯈꯤꯇꯪ ꯇꯪ ꯅꯝꯃꯣ
ꯃꯤ ꯀꯥꯏꯗꯒꯤ
ꯍꯧꯖꯤꯛ ꯈꯔ ꯅꯝꯕ ꯅꯨꯡꯉꯥꯏꯕ ꯍꯥꯏꯕ ꯁꯒꯥ ꯈꯪ ꯄꯔꯐ꯭ꯌꯨꯝ ꯆꯥꯏꯗꯒꯤ ꯑꯇꯣꯞꯄꯗꯤ ꯂꯩꯈꯣꯝꯒꯤ ꯃꯅꯝ ꯉꯛꯇ
ꯅꯍꯥꯟꯗꯒꯤ ꯀꯩꯅꯣ ꯃꯥꯏ ꯇꯩꯕ ꯁꯟ ꯁꯟ ꯕ꯭ꯂꯣꯛ ꯑꯃ ꯂꯩꯔꯝꯕ ꯋꯥꯅꯤ ꯉꯁꯤꯈꯛ ꯈꯪꯉꯤ ꯅꯍꯥꯟꯗꯒꯤ ꯇꯩꯔꯝꯃꯗꯤꯦꯕꯨ
ꯅꯣꯏ ꯆꯦ ꯁꯗꯧ ꯆꯠꯄ꯭ꯔꯥ ꯉꯔꯥꯡꯗꯣ
ꯑꯩꯈꯣꯏꯁꯦ ꯂꯥꯛꯇꯦꯗ ꯑꯝꯇ ꯂꯥꯛꯇꯦ ꯃꯣꯏ ꯂꯧ
ꯎ ꯀꯔꯤ ꯇꯧꯕꯤꯔ ꯑ ꯃꯥꯗꯣ ꯑꯗꯨꯗ ꯂꯩꯔꯒ ꯃꯄꯥꯁꯨ ꯊꯣꯛꯇꯔ ꯊꯣꯛꯇꯅ ꯂꯩꯔꯒ ꯌꯥꯝ ꯃꯨꯏꯅꯩ
ꯈꯪꯗꯦꯗ ꯃꯤ ꯃꯤ ꯍꯥꯏꯗꯨꯗꯤ ꯃꯄꯥꯟ ꯊꯣꯛꯗ꯭ꯔꯁꯨꯀꯣ ꯎꯝ
ꯎꯝ ꯀꯁꯨꯅꯦ ꯌꯥꯗꯦꯕ ꯃꯥꯂꯦꯀꯣ
ꯍꯣꯏ
ꯑꯦ ꯅꯪ ꯉꯁꯥꯏ ꯉꯁꯥꯏꯗꯣ ꯅꯪ ꯀꯅꯥ ꯀꯅꯥ ꯑꯗ ꯐꯔꯛꯑꯦ ꯍꯥꯏꯕꯗꯣ ꯑꯗꯨ ꯋꯥꯔꯤꯗ ꯍꯥꯏꯔꯛꯑꯣ ꯅꯪ ꯑꯗꯨ ꯋꯥꯔꯤ ꯍꯧꯗ꯭ꯔꯤ ꯍꯧꯗ꯭ꯔꯤꯀꯥꯟꯗ ꯀꯩꯅꯣ ꯑꯩ ꯍꯧꯒꯦ ꯇꯧꯔꯛꯝꯕꯗ ꯑꯩꯅ ꯀꯔꯤ ꯊꯠꯂꯝꯃꯒ ꯋꯥꯔꯤ ꯑꯇꯣꯞꯄ ꯍꯧꯕꯗꯣ ꯑꯗꯨꯗ ꯍꯥꯏꯔꯣ
ꯁꯥꯏ ꯑꯃꯗ
ꯎꯝ
ꯏꯈꯥ ꯊꯥꯖꯗꯕꯤꯗ ꯊꯕꯛ ꯆꯠꯂꯝꯗꯥꯏ ꯑꯗꯏ ꯐꯣꯟ ꯇꯧꯔꯛꯄ ꯋꯥꯅꯤꯗ
ꯀꯃꯥꯏꯅ ꯈꯨꯅꯔꯦ
ꯎꯝ ꯍꯥꯏꯕ ꯍꯣꯏ ꯃꯥꯗꯤ ꯑꯗꯨꯃꯥꯏ ꯅꯨꯡꯇꯤꯒꯤꯗꯤ ꯇꯧꯔꯛꯄꯅꯦꯕꯀꯣ
ꯎꯝ
ꯑꯗꯨ ꯉꯔꯥꯡ ꯅꯨꯡꯗꯥꯡꯗ ꯋꯦꯇꯤꯡ ꯂꯩꯕꯒꯤ ꯑꯩꯅ ꯍꯪꯉꯒ ꯃꯣꯏ ꯁꯥꯏꯕꯅꯦ ꯍꯥꯏꯌꯦ ꯑꯗꯨꯗꯒꯤꯗꯤ ꯑꯩꯁꯨ ꯍꯟꯅ ꯀꯌꯥ ꯇꯧꯕꯤꯗ꯭ꯔꯦꯕ
ꯎꯝ
ꯑꯗꯨꯒ ꯑꯌꯨꯛꯇ ꯀꯣꯜ ꯇꯧꯋꯦ ꯀꯔꯤꯌꯥꯔꯗ ꯐꯣꯟ ꯇꯧꯅꯕ ꯍꯥꯏꯅ ꯑꯃꯔꯛꯗꯤ ꯇꯧꯋꯦ ꯑꯗꯨꯒ
ꯎꯝ
ꯃꯥ ꯊꯕꯛ ꯊꯕꯛ ꯆꯠꯄ ꯃꯇꯝꯗ ꯑꯩ ꯇꯧꯔꯛꯑꯁꯨ ꯍꯥꯏꯕꯤꯗꯦꯕ
ꯎꯝ
ꯑꯩꯁꯨ ꯇꯧꯁꯤꯅ ꯇꯧꯑꯣꯏꯁꯤꯔ ꯈꯟꯂ ꯂꯩꯕ ꯃꯇꯝꯗ ꯂꯧ ꯆꯠꯀꯦ ꯇꯧꯔꯤꯉꯩ ꯑꯗꯨ ꯃꯥ ꯇꯧꯔꯑꯧ
ꯎꯝ
ꯊꯕꯛ ꯆꯠꯅꯤꯡꯉꯥꯏ ꯊꯣꯛꯈ꯭ꯔꯦ ꯍꯧꯖꯤꯛꯅ ꯑ ꯑꯇꯣꯞ ꯐꯝꯃꯅꯤ ꯁꯨꯃꯥꯏꯅ ꯄꯥꯏꯌꯣ ꯀꯣ ꯀꯥꯏꯅ ꯈꯪꯅꯦ
ꯎ ꯎ
ꯍꯟꯗꯒ ꯕꯖꯥꯔ ꯌꯧꯔꯒ ꯕꯖꯥꯔ ꯌꯧꯕꯗꯒꯤ ꯃꯥ ꯊꯕꯛ ꯃꯐꯝ ꯌꯧꯗꯤꯐꯥꯎ ꯐꯣꯟ ꯇꯧꯋꯦ
ꯅꯨꯡꯉꯥꯏꯔꯦꯅꯦ
ꯑꯗꯨꯒ ꯍꯣꯔꯦꯟ ꯂꯣꯏꯔ ꯇꯧꯔꯛꯎꯀꯣ ꯍꯥꯏꯔꯒ ꯃꯥꯗ ꯈꯨꯗꯛꯇ ꯂꯣꯏꯔꯗꯗꯤꯄ ꯑꯩ ꯁꯪꯗꯦ ꯍꯥꯏ
ꯍꯂꯣ ꯃꯣꯏꯖꯨ ꯀꯤꯔꯤꯔ
ꯍꯥꯠꯇꯣꯛꯈ꯭ꯔꯣ
ꯍꯥꯠꯇꯣꯛꯀꯗꯕ ꯃꯥꯜꯂꯦ ꯑꯩꯗꯤ ꯈꯪꯗꯦ
ꯃꯥ ꯀꯅꯥꯅꯕ ꯅꯪꯅꯥ ꯂꯦꯕꯤꯗꯕꯨꯣ
ꯍꯨꯏꯔꯣ ꯍꯨꯏ ꯇꯣꯛꯑꯒ ꯆꯥꯅꯤꯡꯗꯕ ꯍꯥꯏꯇꯥꯔꯦ ꯁꯥꯏ ꯆꯕꯅ
ꯃꯤ ꯃꯈꯣꯟ ꯇꯥꯕ ꯍꯨꯏ ꯃꯈꯣꯡꯗꯅꯦ ꯀꯔꯤ ꯑꯣꯏ ꯒ꯭ꯌꯥꯟ ꯃꯦꯟ ꯇꯥꯗꯦꯅꯦ ꯅꯪꯁꯦ
ꯎꯤꯖꯦ ꯍꯥꯎꯕ ꯄꯣꯠ ꯑꯃꯅꯦꯀꯣ ꯆꯥꯕꯗ ꯍꯥꯞꯄ ꯄꯣꯠ ꯑꯃꯅꯦ ꯑꯁ
ꯍꯨꯏ ꯆꯥꯕ ꯍꯥꯞꯇꯦ ꯍꯥꯏꯔꯗꯤꯦ ꯂꯣꯏꯔꯦ
ꯁꯣꯅ ꯀꯅꯥ ꯀꯅꯥ ꯀꯅꯥ ꯀꯅꯥꯔ ꯀꯨꯝꯃꯛꯑꯦꯍꯦ ꯑ ꯍꯦꯔ ꯋꯥꯁꯤꯡ ꯀꯃ ꯑꯦꯍꯦ
ꯁꯤ꯭ꯔꯣ
ꯎꯝ ꯔꯣꯁꯤ ꯀꯨꯃꯥ ꯈ ꯂꯩꯣꯏꯗ
ꯑꯗꯩ ꯈꯣꯝꯕꯅꯝ ꯉꯥꯛꯇꯪ ꯉꯥꯏꯔꯒ
ꯑꯥ
ꯂꯩꯈꯣꯝꯝꯕꯅ ꯑꯃꯥꯛꯇ ꯉꯥꯏꯔꯔꯤꯕ
ꯍ
ꯂꯩꯈꯣꯡ ꯉꯥꯛꯇꯪ ꯉꯥꯏꯔꯦ ꯍꯥꯏꯕ ꯀꯥꯏꯗ ꯅꯦꯟꯁꯜꯂꯕ꯭ꯔꯅ
ꯈꯪꯗꯦ ꯑꯗꯨꯝ ꯋꯥ ꯄꯪ ꯉꯥꯡ ꯉꯁꯤꯂꯃꯤ ꯃ ꯉꯥ ꯑꯃ ꯇꯥꯗꯅꯤꯡꯉꯥꯏ ꯑꯩ
ꯎꯝ
ꯍ ꯌꯥꯝ ꯉꯥꯡꯉꯨ ꯃꯤ ꯃꯈꯣꯟ ꯇꯥꯗꯅꯤꯉꯥꯏ
ꯆꯇꯩꯅ ꯑꯌꯨ ꯀꯤꯗ
ꯈꯪꯗꯦ ꯆꯥꯛꯊꯣꯛꯑꯒ ꯆꯥꯛꯊꯣꯛꯑꯒ ꯇꯝ ꯆꯠꯀꯅꯤꯗ ꯐꯩꯗꯣꯝ ꯃꯉꯥ ꯃꯔꯤ ꯈꯛꯇꯪꯗꯨꯕꯨ
ꯎꯝ ꯌꯥꯗ ꯑꯁ ꯍꯥꯏꯈ ꯍꯥꯏꯗꯤ ꯀ ꯇꯧ ꯍꯟꯈ꯭ꯔꯅꯤꯗꯣ ꯇꯔꯦ ꯆꯪꯉꯒ ꯑꯁ ꯀꯥꯏꯗꯒꯤ
ꯀꯩꯅꯣ ꯅꯥꯄꯤꯒꯨꯝꯕ ꯇꯦꯡꯕ ꯈꯣꯠꯄꯗꯤ ꯇꯧꯔꯔꯣꯏ
ꯅꯥꯄꯤ ꯈꯟꯗꯣꯛꯑꯔꯣꯏꯗ ꯋꯥ
ꯑ ꯇꯧꯔꯅ ꯀꯥꯟꯗꯦꯕ
ꯇꯥꯏꯅꯗꯒꯤ ꯎꯝ ꯑꯦ
ꯑꯁ ꯍꯟꯗꯛꯀꯤ ꯐꯨꯏꯁꯤꯁꯦ ꯀꯔꯤꯒꯤꯅꯣꯅꯦ ꯐꯖꯅ ꯂ ꯈꯣꯡꯉꯒ ꯂꯩꯅ ꯆꯥꯕꯗ ꯍꯥꯎꯗꯏ ꯉ ꯃꯇꯝ ꯎꯝ ꯑꯩ ꯈ ꯂꯩꯗ ꯑꯦ ꯑꯗꯨ ꯃꯥꯗꯣ
ꯎꯝ
ꯊꯕꯛ ꯍꯜꯂꯛꯇꯧ ꯀꯌꯥ ꯑꯃꯨꯛ ꯋꯥꯠꯂꯤꯒꯦ
ꯄꯨꯡ ꯇꯔꯦꯠ ꯃꯈꯥꯏ ꯑꯗꯨꯒ ꯑꯗꯨ ꯁꯨꯇꯤ ꯍꯦꯛ ꯊꯥꯕꯅꯦ
ꯑꯁ ꯌꯨꯝ ꯌꯎꯕꯁꯦ ꯑꯗꯨꯗꯤ ꯊꯦꯛꯂꯝꯝꯃꯅꯤ
ꯎꯝ ꯌꯥꯝꯗꯤ ꯊꯦꯡꯗꯅꯤꯗ ꯍꯥꯏꯗꯤ ꯕꯖꯥꯔ ꯐꯥꯎꯕ ꯄꯨꯗꯨꯅ ꯊꯤꯟꯕꯤ ꯍꯥꯏ
ꯎꯝ
ꯑꯗꯨꯒ ꯑꯗꯨꯗꯒꯤ ꯗꯥꯏꯔꯦꯛ ꯐꯣꯇꯣ ꯐꯝꯃꯅꯤ ꯃꯣꯏ ꯃꯣꯏ ꯌꯦꯨꯝꯕꯔꯥꯗ